ꯇꯥꯏꯌꯦ ꯂꯩꯔꯣ ꯆꯥꯛꯆꯥ ꯂꯣꯏꯇ ꯉꯥꯏꯔꯤꯌꯦ
ꯎꯝ ꯀꯩꯗꯧꯔꯤꯕ ꯍꯧꯖꯤꯛꯅ
ꯍꯧꯖꯤꯛꯅ ꯁꯨꯝ ꯍꯤꯞꯄꯝꯕꯅꯦ
ꯑꯝ
ꯅꯦꯠꯐ꯭ꯂꯂꯤꯛꯁ ꯀ ꯀꯩꯁꯤꯌ ꯅꯦꯠꯐ꯭ꯂꯤꯛꯁꯇ ꯁꯨꯝ ꯀꯩꯀꯩ ꯁꯤꯃꯥ ꯌꯥꯎꯒꯦꯅ ꯊꯤꯔꯝꯃꯤꯅꯦ ꯌꯦꯡꯕ ꯌꯥꯕ
ꯁꯤꯅꯦꯃꯥꯕꯨ ꯌꯦꯡꯗꯕ ꯀꯨꯏꯔꯦꯅ ꯍꯤꯟꯗꯤ ꯐꯤꯂꯝ ꯀꯩꯀꯩ ꯑꯅꯧ ꯑꯅꯧꯕ ꯄꯨꯊꯣꯛꯀꯦ
ꯊꯣꯛꯑꯦ ꯌꯥꯝ ꯊꯣꯛꯑꯦ ꯀꯩꯅꯣ ꯑꯩꯅ ꯌꯦꯡꯕꯤꯗꯕꯗ ꯉꯥꯏꯔꯦ
ꯑꯁ ꯑꯩꯈꯣꯏꯗ ꯌꯦꯡꯕꯇꯠꯇꯅ ꯀꯥꯎꯔꯦ ꯑꯩꯗꯤ ꯍꯧꯖꯤꯛꯀꯥꯟ ꯍꯤꯟꯗꯤ ꯏꯁꯩ ꯈꯔ ꯇꯥꯔꯅꯤ ꯃꯅꯤꯄꯨꯔꯒꯤ ꯏꯁꯩꯁꯤꯅꯦ ꯑꯥꯏꯖꯤꯗ ꯚꯥꯏꯔꯦꯜ ꯆꯠꯂꯛꯑꯀꯥꯟꯗ ꯑꯦ ꯀꯔꯤ ꯏꯁꯩꯅꯣꯅ ꯌꯨꯇꯨꯕꯇ ꯊꯤꯔ ꯇꯥꯕ
ꯎꯝ
ꯑꯗꯨ
ꯁꯥꯎꯠꯀꯤ ꯁꯥꯎꯠꯀꯤꯁꯨ ꯌꯥꯝ ꯌꯦꯡꯉꯦ ꯁꯥꯎꯠꯀꯤꯁꯨ ꯅꯨꯡꯉꯥꯏ ꯅꯨꯡꯉꯥꯏꯕ ꯍꯥꯞꯀꯠꯂꯕꯅꯗ
ꯑꯁ ꯈꯪꯉꯛꯑꯦ ꯌꯥꯝ ꯍꯌꯦꯡꯗꯤ ꯑꯩ ꯋꯥꯈꯜ ꯑꯩ ꯃꯥꯏꯟ ꯑꯩꯒꯤ ꯋꯥꯈꯜꯁꯦ ꯍꯧꯖꯤꯛꯀꯥꯟ ꯀꯩꯅꯣꯝ ꯇꯧꯔꯦ ꯄꯨꯔꯥ ꯉꯥꯎꯔꯦ ꯈꯪꯗꯦ
ꯀꯩꯗꯧꯔꯛꯒꯦꯅꯦ
ꯑꯝꯇ ꯏꯟꯇꯔꯦꯁ ꯑꯇ ꯂꯩꯇꯕꯤꯅꯦ ꯍꯥꯏꯕ ꯏꯁꯩ ꯅꯣꯡꯃꯥꯏꯁꯨ ꯑꯝꯇ ꯏꯟꯇꯔꯦꯁ ꯑꯝꯇ ꯂꯩꯇꯕꯤ ꯑꯩ ꯋꯥꯈꯜꯁꯦ ꯄꯣꯊꯥꯕ ꯑꯣꯏꯅ ꯃꯌꯥꯝꯁꯦ ꯄꯨꯜꯂꯒꯅꯦ ꯈꯔ ꯋꯥꯈꯜꯁꯦ ꯈꯔꯅꯦ ꯀꯔꯤ ꯍꯥꯏꯅꯤ
ꯎꯝ
ꯑꯗꯨꯒꯨꯝꯕ ꯑꯣꯏꯅ ꯄꯥꯝꯃꯦꯕ ꯑꯩ ꯏꯁꯥ ꯏꯇꯣꯝꯅ ꯁꯤꯟꯃꯥ ꯅꯨꯡꯃꯥꯟ ꯑꯥꯕ ꯌꯦꯡꯉ ꯂꯩꯔꯁꯨ ꯄꯥꯝꯃꯦꯕ ꯄꯥꯝꯗꯔꯦ
ꯎꯝ
ꯑ ꯅꯍꯥꯟ ꯏꯃꯥꯟꯅꯕꯤ ꯑꯃ ꯐꯣꯟ ꯇꯧꯔꯛꯑꯃꯦ
ꯎꯝ
ꯑꯗꯨꯒ ꯐꯣꯟ ꯇꯥꯔꯒ ꯎꯝ ꯃꯣꯏꯒꯤ ꯃꯣꯏ ꯃꯌꯨꯝꯗ ꯍꯜꯂꯅꯤꯅ ꯍꯥꯏꯕ
ꯎꯝ
ꯍꯗꯦ ꯀꯩ ꯀꯩ ꯄꯤꯈꯤꯒꯦ ꯈꯣꯠꯈꯤꯒꯦꯅ ꯍꯪꯉꯛꯄ ꯑꯩꯈꯣꯏꯅ ꯂꯥꯏꯔꯤꯛ ꯇꯝꯃꯤꯉꯩꯗ
ꯎꯝ
ꯑꯩꯈꯣꯏꯒꯤ ꯔꯦꯀꯣꯔꯠ ꯀꯩꯀꯥ ꯏꯕꯗꯣ
ꯎꯝ
ꯅꯪ ꯑꯩꯈꯣꯏꯅ ꯂꯥꯏꯔꯤꯛ ꯌꯣꯒ ꯇꯝꯅꯤꯡꯉꯩꯀꯥꯟꯗ ꯏꯕꯁꯤꯡꯒꯤ ꯑꯩꯈꯣꯏꯅ ꯏꯕꯁꯤꯡꯁꯤꯅ ꯀꯔꯤꯁꯦ ꯂꯣꯏ ꯂꯧꯁꯤꯜꯂꯛꯄ꯭ꯔꯣ
ꯑ ꯈꯔꯗꯤ ꯂꯩ ꯈꯔꯗꯤ ꯂꯩꯇꯦꯗ
ꯑꯗꯒꯤ ꯃꯦꯝ ꯍꯣꯏꯅ ꯒ꯭ꯔꯨꯞꯇ ꯊꯥꯔꯛꯈꯤꯕ ꯑꯗꯨ ꯑꯗꯥ ꯃꯌꯥꯝꯗ ꯂꯣꯏ ꯂꯩꯔꯤꯕ꯭ꯔꯥ ꯍꯥꯏꯕ
ꯂꯩꯕꯅꯦ ꯂꯩ ꯑꯗꯣ ꯒ꯭ꯔꯨꯞꯇ ꯆꯪꯗ꯭ꯔꯗꯤ ꯈꯪꯉꯣꯏ
ꯑꯩꯗꯤ ꯑꯩꯗꯤ ꯑꯃ ꯅꯝꯕꯔꯗꯣ ꯌꯥꯈꯤꯗꯕꯗꯒꯤ ꯑꯝꯇꯗ ꯏꯇ꯭ꯔꯦꯕ ꯑꯗꯨꯅ ꯒ꯭ꯌꯥꯟ ꯃꯦꯟ ꯑꯃꯇ ꯇꯥꯗꯦ ꯍꯌꯦꯡꯋꯥꯏ ꯇꯥꯛꯂꯛ ꯈꯣꯠꯂꯛꯄꯗ ꯐꯔꯛꯇꯣ ꯊꯤꯅ ꯇꯥꯅꯤ ꯍꯥꯏꯕ
ꯑꯩ
ꯑꯦ ꯑꯗꯨ ꯀꯩꯅꯣꯝ ꯍꯪꯈꯤꯅꯦ ꯑꯩꯈꯣꯏ ꯁꯤꯒꯨꯝꯕ ꯇꯝꯃꯨꯕ ꯃꯤꯁꯤꯅ ꯕꯦꯠꯀꯨꯝꯕ ꯀꯩꯒꯨꯝꯕ ꯇꯝꯕ ꯌꯥꯗ꯭ꯔꯖꯥꯠꯕ ꯇꯥꯕ꯭ꯔꯕ ꯅꯪ ꯁꯨꯝ ꯇꯥꯕꯒ ꯂꯩꯕ꯭ꯔꯥ
ꯇꯥꯇꯦꯗ ꯑꯗꯨꯨꯗꯤ
ꯎꯝ ꯑꯩꯈꯣꯏ ꯆꯠꯁꯦ ꯍꯥꯏꯗꯨꯅ ꯀꯃꯥꯏ ꯇꯧꯕ
ꯎꯝ ꯆꯠꯁꯦ ꯆꯠꯇꯕꯗꯤ ꯌꯥꯔꯔꯣꯏ ꯆꯠꯇ꯭ꯔꯗꯤ ꯐ꯭ꯔꯤꯗ ꯁꯨꯝ ꯂꯩꯗꯣꯔꯤ ꯀꯣꯛ ꯌꯥꯝ ꯉꯥꯎꯔꯦ
ꯑꯗꯣ ꯑꯩ ꯇ꯭ꯌꯨꯁꯗꯦ ꯅꯨꯃꯤꯠꯇ ꯑꯩꯈꯣꯏ ꯆꯦꯒ ꯆꯠꯃꯤꯟꯅꯒꯦ ꯇꯧꯔꯤꯅꯦ
ꯇꯨꯏꯁꯇꯦ ꯅꯄꯃꯤꯠꯗ ꯎꯝ
ꯍꯌꯦꯡ ꯄꯩꯈꯥ ꯂꯣꯏꯔꯦ ꯑꯗꯣ ꯇ꯭ꯌꯨꯁꯗꯦ ꯅꯨꯃꯤꯠꯇ ꯑꯩꯅ ꯆꯤꯆꯦ ꯑꯗꯨꯝ ꯆꯠꯃꯤꯟꯅꯧꯁꯦ ꯁꯨꯃꯥꯏ ꯁꯨꯝ ꯂꯩꯔꯗꯤ ꯌꯥꯔꯔꯣꯏ ꯀꯗꯥꯏꯗꯒꯤ ꯍꯥꯏꯗꯤ ꯑꯩꯈꯣꯏꯒꯤꯅ ꯅꯣꯏꯒꯤꯗꯤ ꯑꯃꯨꯛ ꯁꯨꯃꯥꯡ ꯀꯩꯀꯥꯗꯣ ꯄꯥꯛꯄꯅꯤꯅ ꯅꯨꯃꯤꯠ ꯀꯩꯀꯥꯗꯣ ꯎꯕꯅꯤꯅ ꯐꯩꯌꯦꯕ
ꯏꯁ ꯅꯨꯃꯤꯠꯁꯦ ꯀꯩꯀꯥ ꯎꯔꯁꯨ ꯑꯩ
ꯍꯜꯂꯣ ꯍꯜꯂꯣ
ꯇꯥꯗ꯭ꯔꯣ
ꯑꯣ ꯇꯥꯔꯦ ꯇꯥꯔꯦ ꯅꯪ ꯇꯥꯗꯕ꯭ꯔꯥꯅ
ꯇꯥꯏꯌꯦ ꯇꯥꯏꯌꯦ ꯑꯩ ꯅꯨꯃꯤꯠ ꯀꯩꯀꯥ ꯎꯔꯁꯨꯅꯦ ꯃꯄꯥꯟꯗꯤ ꯊꯣꯛꯇꯦ ꯍꯥꯏꯕ
ꯑꯁ ꯑꯗꯨꯏꯁꯨ ꯅꯣꯏꯗꯤ ꯃꯥꯡꯒꯣꯟꯗꯒ ꯑꯁ ꯊꯥꯏꯅꯒꯤ ꯑꯍꯟꯅꯒ ꯍꯥꯏꯗ꯭ꯔꯣ ꯀꯥꯂꯦꯟꯒꯤ ꯁꯥꯔꯕ ꯅꯨꯡꯁꯥꯗꯒ ꯁꯨꯃꯥꯡ ꯃꯌꯥꯏꯗꯒ ꯐꯛ ꯊꯥꯔꯒ ꯍꯥꯡꯆꯤꯠ ꯂꯥꯡꯕꯗꯣ ꯑꯗꯣ ꯑꯩꯈꯣꯏꯒꯤꯗꯤ ꯀꯗꯥꯏꯗꯅꯣꯗ ꯀꯔꯤꯝꯇ ꯂꯩꯇꯃꯤ ꯅꯨꯃꯤꯠ ꯆꯍꯨꯝꯒ ꯍꯨꯝꯐꯨ ꯃꯉꯥꯁꯦ ꯑꯗꯨꯝ ꯃꯉꯥꯜꯁꯦ ꯐꯥꯎꯔ ꯂꯩꯔꯕꯅꯤ ꯑꯁꯦꯡꯕ ꯃꯉꯥꯜꯁꯤꯁꯨ ꯐꯥꯡꯕ ꯐꯪꯗ꯭ꯔꯕ ꯍꯜꯂꯣ ꯍꯜꯂꯣ